ꯍꯜꯂꯣ ꯑꯥꯎ ꯇꯥꯔꯦ
ꯎꯝ
ꯑꯁ ꯍꯧꯖꯤꯛꯁꯦ ꯑꯩ
ꯂꯧꯁꯤꯟꯕ ꯉꯝꯗꯕ
ꯊꯕꯛ ꯆꯤꯟꯕꯅ ꯂꯣꯏꯔꯦ ꯑꯃꯒꯤꯁꯨ ꯈꯤꯇꯪ ꯋꯥꯠꯂꯒ ꯀꯛꯊꯠꯈ꯭ꯔꯦ ꯑꯩꯅ
ꯀꯔꯤꯒꯤ
ꯃꯤꯅꯤꯠꯇꯤ ꯁꯨꯗꯤ ꯁꯨꯈ꯭ꯔꯦꯕ
ꯎꯝ
ꯁꯦꯀꯦꯟꯗꯣ ꯃꯤꯅꯤꯠ ꯑꯥ ꯇꯨꯋꯦꯜꯐ ꯁꯨꯅꯤꯡꯉꯥꯏ ꯈꯔ ꯋꯥꯠꯄ ꯑꯗꯨ ꯑꯗꯨꯝ ꯀꯥꯛꯊꯠꯈ꯭ꯔꯦ
ꯀꯥꯏꯒꯤꯅꯣ ꯑꯗꯨꯕꯨꯗꯤ ꯑꯩꯁꯨ ꯑꯗꯨꯃꯥꯏ ꯇꯧꯋꯤ ꯃꯔꯛ ꯃꯔꯛꯇ
ꯍꯧꯖꯤꯛꯇꯣ ꯏꯆꯦꯁꯨ ꯑꯃꯨꯛꯀ ꯇꯧꯔꯛ ꯍꯥꯏꯔꯛꯑꯦꯕ ꯇꯨꯅꯤꯅ
ꯅꯣꯏ ꯑꯅꯤ ꯇꯧꯈ꯭ꯔ ꯇꯧꯈ꯭ꯔꯕ ꯅꯠꯇ꯭ꯔꯣ ꯃꯔꯤ
ꯎꯝ ꯑꯌꯣꯛꯇ ꯑꯃ ꯑꯩꯅ ꯇꯧꯋꯦ ꯃꯥꯅ ꯃꯔꯤꯃꯨꯛ ꯑꯁ ꯍꯦꯛ ꯊꯝꯔ ꯍꯦꯛ ꯇꯧꯔ ꯍꯦꯛ ꯇꯧꯔ ꯑꯗꯨꯃꯥꯏꯅ ꯉꯁꯥꯏ
ꯋꯥꯔꯤ
ꯑꯩꯅ ꯅꯪꯅ ꯋꯥꯔꯤ ꯊꯣꯛꯑꯣ ꯑꯩꯗꯤ ꯎꯄꯥꯏ ꯂꯩꯇ꯭ꯔꯦꯅ ꯍꯥꯏꯕ ꯑꯗꯨꯒꯤ ꯃꯥꯅ ꯃꯥꯒꯤ ꯀꯣꯂꯦꯖ ꯀꯥꯕ ꯃꯇꯝꯒꯤ ꯋꯥꯔꯤ ꯂꯤꯔꯦ ꯇꯨꯃ ꯃꯇꯝꯗꯤ ꯇꯥꯈ꯭ꯔꯦ ꯅꯪ ꯁꯦ ꯋꯥꯗꯤ ꯋꯥꯔ ꯃꯅꯤ ꯀꯣꯅ ꯃꯥꯔꯤ ꯃꯨꯛ ꯑꯩꯅ ꯍꯧꯖꯤꯛꯇꯤ ꯇꯨꯝꯈ꯭ꯔꯒꯦ ꯑꯩ ꯁꯨꯅ ꯍꯥꯏꯕ
ꯃꯣꯏꯒꯤ ꯑꯉꯥꯡ ꯄꯣꯛꯄꯗꯤ ꯆꯤꯟꯗꯤ ꯌꯥꯝ ꯀꯥꯟꯅꯤꯡꯉꯥꯏ ꯃꯥꯟꯈ꯭ꯔꯦ
ꯍꯣꯏ ꯎꯝ ꯃꯥꯒꯤ ꯅꯨꯄꯥ ꯅꯪ ꯇꯧꯗ꯭ꯔꯦꯀꯣ ꯃꯉꯣꯟꯗ
ꯇꯧꯗꯦ ꯍꯣꯏ ꯈꯣꯏꯗꯤ ꯄꯥꯛ ꯇꯧꯗꯦ
ꯑꯣ ꯑꯩꯕꯥꯅꯤꯗꯤ ꯅꯨꯡꯇꯤꯒꯤꯗꯤ ꯑꯃ ꯑꯃꯗꯤ ꯇꯧꯋꯤ ꯑꯃꯔꯥ ꯑꯅꯤꯔꯥ
ꯈꯣꯏꯅꯤꯗꯤ ꯄꯥꯛ ꯇꯧꯗꯩ ꯅꯍꯥꯟꯗꯣ ꯑꯃꯈꯛꯇꯥꯒꯨꯝ ꯇꯧꯋꯦ
ꯑꯥꯎ ꯑꯩꯅ ꯅꯣꯏꯒꯤ ꯂꯩꯔꯗꯤ ꯑꯩꯅ ꯑꯗꯨꯝ ꯄꯥꯏꯕꯤꯔꯒꯦ ꯍꯧꯖꯤꯛꯇꯤꯅ ꯍꯥꯏꯕꯅꯦ
ꯎꯝ
ꯑꯩꯁꯨ ꯅꯨꯡꯉꯥꯏꯇꯦ ꯃꯤꯉꯣꯟꯗ ꯁꯨꯃꯥꯏꯅ ꯇꯧꯕꯇꯣ ꯑꯈꯣꯏꯒꯤ ꯏꯃꯨꯡ ꯑꯩꯗꯤ ꯑꯗꯨꯝ ꯁꯥꯟꯅꯔꯁꯤ ꯇꯧꯔꯛꯎꯅꯤ ꯋꯥꯗꯣ ꯊꯣꯛꯑꯗꯤ ꯅꯣꯏꯅ ꯊꯣꯛꯑꯗꯤ ꯑꯗꯨꯝ ꯄꯥꯏꯈꯠꯄꯤꯔꯒꯦꯅ ꯍꯥꯏꯕꯅꯤ ꯉꯣꯟ
ꯑꯗꯨꯕꯨꯗꯤ ꯍꯣꯏ꯫ ꯑꯁꯦ ꯃꯥꯅ ꯑꯅꯥꯎꯕ ꯑꯃꯨꯛ ꯄꯤꯒꯦ ꯍꯥꯏꯌꯦ ꯑꯗꯣ ꯈꯪꯗꯦ
ꯎꯝ
ꯊꯥꯅꯤꯡꯉꯥꯏꯁꯦ ꯃꯐꯝ ꯍꯣꯏ
ꯂꯧꯁꯤꯟꯕ ꯉꯝꯗꯕ ꯑꯁ ꯍꯧꯖꯤꯛꯀꯤꯗꯣ ꯁꯣꯏꯈ꯭ꯔꯦꯅꯦ ꯑꯩ ꯂꯥꯁꯀꯤ ꯇꯧꯔꯤ ꯇꯧꯔꯒ ꯎꯝ ꯏꯗꯤꯠ ꯇꯧꯕꯗꯒꯤ ꯁꯣꯏꯈ꯭ꯔꯕ꯫
ꯑꯗꯨ ꯑꯣꯏꯔꯁꯨ ꯀꯥꯏꯗꯦ ꯍꯟꯗꯥꯛꯀꯤꯗꯤ
ꯉꯔꯥꯡ ꯎꯝ ꯉꯔꯥꯡꯗꯤ ꯑꯩ ꯀꯞꯅꯤꯡ ꯐꯥꯎꯕꯅꯤ ꯋꯥꯃꯟ ꯈꯔꯕꯒꯤ ꯇꯨꯝꯃꯤ ꯃꯤꯁꯨ ꯑꯃꯨꯛꯀ ꯊꯤꯕꯗ ꯐ ꯉꯔꯥꯡꯗꯣ ꯑꯩ ꯑꯁꯦꯡꯕꯗꯤ ꯂꯣꯏꯒꯦꯅꯗꯤ ꯍꯥꯜꯂꯒ ꯂꯩꯕꯅꯦꯕ ꯃꯤ ꯊꯤ ꯀꯅꯥꯁꯨ ꯔꯤꯄ꯭꯭ꯂꯥꯏꯁꯨ ꯄꯤꯗꯦ ꯗꯨꯅꯤ ꯂꯣꯏꯗꯤ ꯂꯣꯏꯍꯟ ꯇꯨꯝꯅꯤꯡꯕꯗꯨ ꯉꯝꯁꯨ ꯉꯥꯝꯗꯕ
ꯀꯧꯗꯕ꯭ꯔꯣ ꯑꯩ ꯄꯤꯕꯗꯣ
ꯃꯥꯅ ꯄꯨꯡ ꯏꯂꯚꯦꯟ ꯇꯨꯋꯦꯜꯐꯇ ꯇꯧꯔꯛꯑꯣ ꯍꯥꯏꯌꯦ ꯑꯗꯨꯅ ꯄꯨꯡ ꯕꯥꯔꯣ ꯇꯨꯋꯦꯜꯇꯗꯤ ꯑꯩꯁꯨ ꯅꯥꯡꯗ꯭ꯔꯦ ꯍꯌꯦꯡꯅ ꯇꯧꯒꯦꯅ ꯍꯥꯏꯔ ꯑꯗꯨꯝ ꯇꯣꯛꯈ꯭ꯔꯝꯅꯤ ꯑꯗꯨꯏ ꯍꯥꯏꯗ꯭ꯔꯤ ꯑꯗꯨꯒꯤ ꯑꯩ ꯗ꯭ꯌꯨꯇꯤ ꯆꯠꯄ ꯃꯇꯝꯗ ꯏꯆꯦꯅ ꯃꯉꯣꯟꯗ ꯇꯧꯅꯤꯡꯗꯔꯦ ꯇꯧꯔꯛꯑꯣꯅ ꯍꯥꯏꯕꯒꯤ ꯑꯩꯅ ꯑꯗꯨꯗꯤ ꯑꯩꯅ
ꯎꯝ
ꯇꯧꯔꯛꯀꯦꯅ ꯇꯥꯎꯗꯨꯡ ꯃꯥꯀꯤꯁꯨ ꯃꯉꯣꯟꯗ ꯋꯥ ꯉꯥꯡꯉꯁꯨ ꯌꯥꯝꯅ ꯃ ꯎꯝ ꯊꯕꯛ ꯑꯃ ꯇꯧꯕ ꯋꯥ ꯉꯥꯡꯕꯒꯤ ꯑꯩ ꯃꯉꯣꯟꯗ ꯋꯥꯔꯤ ꯁꯥꯟꯅꯕꯗꯣ ꯃꯔꯛ ꯃꯔꯛ ꯁꯥꯎꯅꯤꯡꯏ
ꯃꯥꯁꯨ ꯊꯕꯥꯛ ꯀ꯭ꯔꯣꯁꯠꯒꯨꯝꯕ ꯇꯧꯕꯒꯤꯔꯥ ꯑꯃ
ꯍꯪꯗꯦꯗ ꯑꯃꯨꯛꯀ ꯐꯤ ꯁꯨꯔꯒ ꯂꯩꯕꯅꯦ ꯒꯨꯕ ꯇꯧꯅꯤ ꯑꯗꯨꯒ ꯑꯣ ꯑꯣ ꯇꯧꯔꯦ ꯑꯗꯨꯝ ꯁꯨꯃꯥꯏꯅ ꯇꯧꯋꯤ ꯑꯩꯁꯨ ꯋꯥ ꯉꯥꯡꯅꯤꯉꯥꯏ ꯂꯩꯇ꯭ꯔꯦꯕ
ꯕꯣꯜ ꯌꯦꯡꯕ꯭ꯔꯥ ꯅꯣꯏꯁꯨ
ꯍꯣꯏ ꯌꯦꯡꯗꯣꯏꯅꯦ ꯍꯌꯦꯡ ꯉꯁꯤꯖꯨ
ꯇꯨꯋꯦꯜꯐ ꯊꯥꯔꯇꯤꯔ ꯇꯨ ꯊꯥꯔꯇꯤꯔꯅꯦ ꯉꯁꯤꯒꯤ
ꯇ꯭ꯋꯦꯜꯞ ꯊꯥꯔꯇꯤ
ꯑꯣ ꯑꯩꯗꯤ ꯇꯨ ꯊꯥꯔꯇꯤꯔꯅ ꯈꯥꯟꯕꯅꯤ ꯑꯁ ꯇꯨꯝꯅꯤꯡꯕ ꯍꯧꯔꯦ ꯑꯃꯨꯛ
ꯉꯝꯃꯔꯣꯏ ꯑꯩ
ꯑꯩꯏꯗꯤ ꯑꯩꯈꯣꯏꯒꯤ ꯐꯣꯟꯗ ꯌꯦꯡꯕ ꯌꯥꯗ꯭ꯔꯦꯅꯦ꯫
ꯎꯝ ꯀꯔꯤ ꯇꯥꯎꯕ꯭ꯔꯣ
ꯅꯨꯡꯉꯥꯏꯗꯕ
ꯑꯣ
ꯏꯟꯇꯔꯅꯦꯠ ꯅꯨꯡꯉꯥꯏ ꯑꯈꯣꯏꯒꯤ ꯌꯨꯝꯗꯒꯤ ꯏꯟꯇꯔꯅꯦꯠ ꯅꯨꯡꯉꯥꯏꯇꯕ꯭ꯔꯥ ꯈꯪꯗꯦꯍꯦ
ꯑꯣ ꯑꯩꯈꯣꯏꯗꯤ ꯋꯥꯏꯐꯥꯏꯗꯤ ꯑꯗꯨꯝ ꯄꯨꯡ ꯑꯃꯗꯣ ꯁꯝꯔꯗꯤ ꯌꯥꯝꯅ ꯅꯨꯡꯉꯥꯏꯌꯦꯕ
ꯗꯨ ꯑꯣꯏꯕꯒꯤ ꯗꯨꯝ ꯅꯨꯡꯗꯥꯡꯗꯁꯨ ꯃꯤ ꯀꯅꯥꯁꯨ ꯄꯥꯏꯗꯕꯅꯤꯅ ꯄꯨꯡ ꯑꯔꯣ ꯃꯥꯅꯤꯗꯗꯤ ꯑꯗꯨꯃꯥꯏꯅ ꯅꯨꯡꯉꯥꯏꯌꯦ ꯑꯗꯨꯒ ꯍꯟꯗꯛꯀꯤ ꯁꯦꯝꯁꯨ ꯇꯨ ꯖꯤꯕꯤ ꯑꯣꯏꯕꯅꯤꯅ
ꯎꯝ
ꯄꯥꯏꯕ ꯂꯣꯏꯕ ꯉꯝꯗ꯭ꯔꯦ
ꯎꯝ ꯑꯗꯣ ꯑꯄꯥꯎꯗꯨꯗꯥꯅꯁꯨ ꯅꯪꯒꯤ ꯑꯗꯨꯝ ꯆꯥꯔꯖ ꯇꯥꯎꯕꯅꯤꯅ ꯕꯣꯜꯗꯤ ꯑꯗꯨꯝ ꯌꯦꯡꯕ ꯌꯥꯏꯌꯦꯅ ꯃꯨꯚꯤꯒꯨꯝꯕꯁꯨ ꯌꯦꯡꯕ ꯌꯥꯕ ꯃꯥꯜꯂꯦꯀꯣ ꯅꯣꯏꯒꯤꯗꯣ ꯗꯣ ꯖꯤ ꯐꯥꯏꯚꯇꯤ ꯂꯣꯏ ꯌꯥꯎ ꯃꯥꯜꯂꯦꯅ
ꯎꯝ ꯌꯥꯎꯕꯅꯦ ꯑꯗꯨ ꯑꯩꯗꯤ ꯕꯣꯜ ꯅꯨꯃꯤꯠ ꯅꯨꯃꯤꯠ ꯈꯛꯇ ꯌꯦꯡꯕꯅꯤ
ꯑꯗꯣ ꯅꯪꯒꯤꯗꯣ ꯄꯥꯏꯕꯗꯤ ꯅꯨꯡꯉꯥꯏꯗꯤ ꯅꯨꯡꯉꯥꯏꯕ꯭ꯔꯥ
ꯌꯥꯝ ꯅꯨꯡꯉꯥꯏ ꯖꯤ ꯐꯥꯏꯚꯇ ꯌꯦꯡꯕꯗꯤ ꯌꯥꯝ ꯅꯨꯡꯉꯥꯏꯌꯦ ꯂꯤꯡ ꯑꯃꯥꯗ ꯋꯥꯆꯦꯞꯀꯤ ꯂꯤꯡ ꯑꯃ ꯂꯩꯥꯏꯕꯗ ꯆꯪꯔꯗꯤ ꯌꯥꯝꯅ ꯋꯥꯏꯑꯦꯕ ꯑꯗꯨ ꯖꯤ ꯐꯥꯏꯚꯁꯦ ꯈꯔꯗꯤ ꯇꯞꯇꯤ ꯇꯞꯄꯦꯕ ꯑꯇꯣꯞꯄꯒ ꯍꯥꯏꯅꯔꯗꯤ
ꯎꯝ ꯁꯦꯡꯁꯨ ꯁꯦꯡꯔꯝꯅꯤꯅ
ꯌꯥꯝ ꯁꯦꯡꯉꯦ ꯍꯥꯏ ꯀ꯭ꯋꯥꯂꯤꯇꯤꯗꯤ
ꯑꯗꯣ ꯅꯣꯏꯒꯤ ꯑꯦꯀꯥꯎꯟꯗꯣ ꯑꯩꯈꯣꯏꯅꯗꯤ ꯄꯥꯏꯕ ꯌꯥꯗꯕ꯭ꯔꯥꯅꯦ
ꯄꯥꯏꯔꯣ ꯌꯥꯗ꯭ꯔꯦ ꯍꯥꯏꯌꯦ ꯍꯦꯛ ꯋꯥꯜ ꯀꯥꯞ ꯍꯧꯕꯗꯒꯤ ꯃꯤ ꯑꯍꯨꯝꯒꯤ ꯍꯥꯎꯗ꯭ꯔꯤ ꯃꯃꯥꯡꯗꯒꯤ ꯑꯍꯨꯝ ꯑꯍꯨꯝꯒꯤ ꯇꯥꯎꯕ ꯌꯥꯏꯌꯦꯅ ꯑꯗꯨꯗ ꯍꯧꯖꯤꯛꯇꯤ ꯃꯤ ꯑꯃꯈꯛꯇꯒꯤ ꯌꯥꯈ꯭ꯔꯦꯅ ꯑꯄꯥꯎꯗꯨꯁꯨ ꯃꯣꯏꯒꯤ ꯁꯞꯄꯣꯔꯠ ꯇꯧꯕ ꯇꯤꯝ ꯁꯤꯈ꯭ꯔꯕ ꯑꯩꯒꯤ ꯑꯩꯉꯣꯟꯗ ꯄꯤꯕꯅꯦꯕ ꯃꯣꯏ ꯁꯥꯟꯅꯕ ꯅꯨꯃꯤꯠ꫰꫰ ꯇ ꯑꯩꯕꯨꯁꯨ ꯂꯣꯛ ꯑꯥꯎꯠ ꯇꯧꯔꯝꯃꯥꯅꯤ ꯃꯥ ꯑꯗꯨꯒꯤ ꯃꯣꯏ꯫ ꯀꯤꯔꯒ ꯑꯩꯉꯣꯟꯗ ꯑꯗꯨꯝ ꯇꯧꯔꯒ ꯂꯩꯔꯦ ꯑꯩꯁꯨ꯫ ꯑꯁꯤꯗ ꯋꯥꯔꯤ ꯁꯅꯕꯗꯒꯤ ꯃꯣꯏꯗꯁꯨ ꯋꯥꯔꯤ ꯁꯥꯅꯕ ꯁꯥꯡꯗ꯭ꯔꯒ ꯂꯩꯔꯦ꯫ ꯂꯦ ꯑꯗꯨꯒ ꯁꯇꯔꯗꯦꯗꯒꯤꯁꯨ ꯇꯧꯔꯅꯤꯅ ꯍꯥꯜꯂ ꯂꯩꯕꯅꯤ ꯃꯣꯏꯁꯨ ꯀꯃꯥꯏꯅ ꯂꯩꯕ꯭ꯔꯥꯅ ꯅꯍꯥꯟꯗꯤ ꯃꯥꯗꯣ ꯚꯤꯗꯤꯑꯣ ꯀꯣꯜ ꯑꯩꯅ ꯇꯧꯔꯛꯄꯗꯨꯒꯤ ꯃꯥꯗꯣ ꯈꯔ ꯌꯨ ꯊꯥꯛꯄ ꯃꯥꯜꯂꯦ ꯑꯗꯨ ꯅꯨꯃꯤꯠꯇꯣ꯫ ꯌꯥꯝ ꯅꯣꯏꯔ ꯂꯩꯕ ꯃꯥꯁꯦ ꯑꯗꯨꯒꯤ ꯑꯩꯅ ꯅꯪꯁꯦ ꯍꯧ
ꯇꯨꯝꯕ ꯍꯧꯒꯠꯄꯒꯤꯔ ꯅꯣꯏꯊꯣꯛꯄꯒꯤꯔ ꯈꯪꯗ꯭ꯔꯦ ꯁꯥꯎꯔ ꯐꯣꯟ ꯊꯝꯕꯅꯦꯕ
ꯃꯥꯁꯨ ꯖꯥꯠ ꯖꯥꯠ ꯑꯃ ꯑꯃꯗꯤ ꯇꯧꯗꯝꯅꯤ ꯃꯔꯛ ꯃꯔꯛꯇ
ꯑꯗꯣ ꯑꯗꯨꯒꯤ ꯄꯥꯎ ꯐꯥꯎꯅꯗ꯭ꯔꯦ ꯅꯣꯏ
ꯍꯧꯅꯗ꯭ꯔꯦ ꯑꯗꯨꯒ ꯅꯦꯛꯁ ꯗꯦꯗ ꯎꯝ ꯑꯩꯈꯣꯏ ꯑꯥꯔꯖꯦꯟꯇꯤꯅꯗꯣ ꯉꯥꯝꯕꯒꯤ ꯇꯦꯛꯁ ꯊꯥꯔꯛꯑꯦ ꯅꯣꯏꯒꯤꯁꯨ ꯁꯤꯅꯤꯉꯥꯏ ꯋꯥꯠꯇ꯭ꯔꯦꯅ ꯍꯥꯏꯕ ꯑꯩꯅ ꯌꯦꯡꯉꯁꯦ ꯌꯦꯡꯉꯁꯦ ꯍꯥꯏꯔꯒ ꯑꯃꯨꯛꯀꯁꯨ ꯔꯤꯄ꯭ꯂꯥꯏ ꯄꯤꯗ꯭ꯔꯦ ꯃꯥꯁꯨ
ꯎꯝ ꯊꯕꯥꯛ ꯆꯤꯟꯕꯒꯤ ꯑꯣꯏꯔꯝꯅꯤꯗ ꯏꯆꯦꯁꯨ ꯀꯩ ꯍꯥꯏꯁꯤꯔ ꯂꯣꯏ ꯊꯕꯛ ꯂꯣꯏ ꯇꯥꯎꯕ ꯌꯥꯗꯕꯅꯤꯅ
ꯎꯝ ꯑꯩꯅꯁꯨ ꯇꯥꯎꯅꯤꯡꯉꯥꯏ ꯃꯊꯥꯎꯗꯤ ꯊꯣꯛꯄꯅꯦꯕ ꯑꯗꯨ ꯍꯟꯗꯛꯁꯦ ꯌꯥꯝꯅ ꯁꯤꯗ ꯁꯥꯟꯅꯕꯗꯒꯤ ꯃꯣꯏꯕꯨꯁꯨ ꯁꯥꯟꯅꯕ꯫ ꯅꯪꯗ꯭ꯔꯦ ꯁꯇ꯭ꯔꯗꯦꯗꯗꯤ꯫ ꯍꯥꯡꯕ ꯍꯧꯔꯅꯤ ꯑꯗꯨꯅ ꯐꯖꯅ ꯌꯨꯝꯗꯁꯨ ꯐꯖ ꯑꯥꯄꯥꯏ ꯒꯨꯝꯕꯗꯁꯨ ꯁꯥꯟꯅꯗ꯭ꯔꯦ ꯑꯩ
ꯑꯩꯈꯣꯏ ꯁꯨꯅꯤꯗ ꯀꯣꯜ ꯇꯧꯔꯁꯨ ꯃꯤ ꯈꯔꯅ ꯀꯣꯜ ꯇꯧꯒꯦ ꯀꯣꯜ ꯇꯧꯒꯦ ꯍꯥꯏꯕꯒꯤ ꯐꯖꯅ ꯈꯨꯝꯕ ꯐꯪꯗ꯭ꯔꯦꯗ
ꯂꯒꯦ ꯄꯥꯎꯑꯣ ꯑꯁꯤ ꯑꯁ ꯍꯣꯆꯥꯡ ꯑꯃ ꯄꯨꯡ ꯑꯃ ꯍꯥꯏꯕꯁꯦ ꯑꯅꯤ ꯑꯍꯨꯝ ꯇꯧꯈ꯭ꯔꯗꯤ ꯑꯗꯨꯝ ꯄꯨꯡ ꯑꯃ ꯇꯥꯔ ꯂꯩ ꯂꯩꯌꯦꯕ
ꯎꯝ
ꯑꯗꯨꯗꯒ ꯎꯝ ꯋꯥ ꯉꯥꯡ ꯋꯥꯗꯤ ꯋꯥꯌꯦ ꯃꯔꯥꯛ ꯃꯔꯥꯛ
ꯉꯁꯤꯁꯦ ꯗꯦꯠ ꯐꯤꯞꯇꯤꯟ ꯁꯤꯛꯁꯇꯤꯟ ꯁꯚꯦꯟꯇꯤꯟ ꯗꯦꯠꯇꯤ ꯑꯃꯨꯛ ꯊꯨꯅ ꯆꯠꯂꯦꯍꯦ ꯅꯨꯃꯤꯠꯇꯤ
ꯎꯝ ꯏꯇꯦꯟ ꯃꯥꯅꯨꯡ ꯐꯥꯎꯗꯤ ꯌꯥꯏꯅ ꯑꯗꯨ ꯇꯤꯟ ꯐꯥꯎꯇ ꯍꯧꯖꯤꯛꯇꯤ ꯋꯥꯏ ꯁꯥꯡꯗ꯭ꯔꯦ ꯑꯩꯗꯤ
ꯑꯗꯨꯅ ꯄꯩꯁꯨ ꯇꯣꯛꯈ꯭ꯔꯒꯦ
ꯑꯩꯌꯦꯡ ꯋꯥꯔꯦ ꯑꯃꯨꯛꯀꯥ ꯑꯁꯤ ꯂꯣꯏꯁꯤꯟꯗꯕꯅꯤꯅ ꯂꯣꯏꯁꯤꯟꯅꯤꯉꯥꯏꯁꯨ ꯍꯣꯠꯅꯅꯤꯡꯕ ꯑꯗꯨꯝ ꯌꯥꯝꯗꯤ ꯋꯥꯔꯒꯗꯤ ꯂꯩꯕꯅꯦ ꯑꯁꯦꯡꯕ ꯍꯧꯖꯤꯛꯇꯤ ꯋꯥꯏ ꯁꯥꯡꯉꯦ ꯑꯩ ꯌꯥꯝꯅ
ꯇꯨꯝꯅꯤꯡꯕ ꯍꯧꯔꯦ ꯑꯩꯁꯨ
ꯎꯝ ꯑꯃꯨꯛꯀ ꯁꯤꯁꯦ ꯆꯡꯂꯗꯤ ꯐꯔꯅꯤ
ꯑꯗꯨꯅꯦ ꯑꯁ ꯄꯤꯛꯑꯦ ꯃꯣꯏꯒꯤꯗꯨꯁꯨ
ꯇꯞ ꯃꯟꯃꯟꯈ꯭ꯔꯕꯒꯤ ꯑꯩ ꯋꯥꯔꯦ ꯁꯠ ꯁꯠ ꯁꯠ ꯁꯠ ꯁꯠ ꯇꯧꯔꯛꯑꯥꯗꯤ ꯐꯥꯗꯣꯏꯕ ꯏꯔꯨꯅꯤꯡꯉꯥꯏꯁꯨ ꯂꯩꯌꯦ ꯏꯃꯥꯟꯅꯕꯤ ꯃꯥꯁꯨ ꯆꯥꯛ ꯇꯣꯛꯄꯗ ꯇꯧꯔꯛꯀꯦꯔꯥ ꯈꯪꯗꯦ
ꯅꯨꯡꯁꯥ ꯌꯥꯝ ꯁꯥꯕ꯭ꯔꯥ ꯉꯁꯤ ꯅꯣꯏꯗꯁꯨ
ꯄꯣ ꯁꯥ ꯑꯃ ꯂꯣꯏꯅ ꯁꯥꯕꯅꯤ
ꯑꯩꯈꯣꯏꯗꯁꯨ ꯑꯗꯨꯝ ꯅꯣꯡꯗꯤ ꯈꯔ ꯆꯨꯗꯤ ꯆꯨꯋꯦ ꯑꯩꯈꯣꯏꯗꯤ ꯃꯔꯛꯇ
ꯑꯥ ꯅꯣꯡ ꯆꯨꯨꯔꯗꯤ ꯌꯥꯝꯅ ꯅꯨꯡꯉꯥꯏꯔꯦ ꯏꯡꯉꯦꯕ ꯅꯣꯡ ꯆꯨꯔꯗꯤ ꯍꯦꯛ ꯅꯣꯡ ꯆꯨꯕꯗ ꯅꯣꯡ ꯁꯨꯗꯕꯅꯤꯅ ꯌꯥꯝꯅ ꯋꯥꯔꯦ
ꯑꯗꯨ ꯑꯣꯏꯔꯁꯨ ꯌꯥꯝ ꯁꯥꯕꯅꯦ
ꯅꫭꯡ ꯆꯨꯔꯁꯨ
ꯋꯦꯟꯁ ꯊꯔꯁꯗꯦ ꯐ꯭ꯔꯥꯏꯗꯦꯗꯤ ꯅꯣꯡ ꯀꯟꯅ ꯁꯥꯅꯤꯡꯉꯥꯏ ꯃꯥꯜꯂꯦ ꯁꯇꯔꯗꯦꯗꯒꯤ ꯀ꯭ꯂꯥꯎꯗꯤ ꯑꯃꯨꯛꯀ ꯑꯣꯏꯌꯦ ꯋꯦꯗꯔꯗꯗꯤ ꯇꯨ ꯈꯪꯗꯦ ꯃꯣꯏꯒꯤ ꯋꯦꯗꯔꯁꯨ ꯂꯥꯜꯂꯦꯕ
ꯆꯠꯇꯦꯕ ꯆꯨꯝꯅ ꯃꯣꯏꯗꯤ ꯅꯣꯡ ꯆꯣꯛꯒꯅꯤ ꯍꯥꯏꯔꯁꯨ ꯅꯪ ꯁꯥ ꯍꯨꯀꯟ ꯑꯃ
ꯑꯗꯣ ꯀꯃꯥꯏꯅ ꯄꯥꯏꯒꯦꯔꯥ ꯄꯤꯒꯦꯔ ꯅꯃꯅ ꯄꯥꯏꯒꯦꯔꯥ ꯈꯪꯗꯦ
ꯎꯝ
ꯑꯗꯨꯗꯤ ꯑꯣꯔꯣ ꯃꯥꯒꯤ ꯄꯩꯁꯥꯗꯣ ꯍꯥꯏꯕꯅꯦ ꯑꯩꯗꯤ
ꯑꯗꯨꯅꯤꯅ ꯑꯩ ꯀꯔꯤ ꯋꯥ ꯉꯥꯡꯗꯣꯏꯅꯣ ꯑꯗꯨꯗꯒꯤ ꯐꯥꯒꯤꯗꯤ ꯅꯠꯇꯦ ꯀꯣ ꯋꯥꯔꯤ ꯁꯥꯟꯅꯕ ꯑꯃ ꯃꯥꯁꯨ ꯍꯥꯡꯅꯤ ꯍꯥꯡꯕꯗꯥ ꯁꯥꯟꯅꯕ ꯋꯥꯏ ꯍꯥꯏꯕꯅꯦ
ꯃꯥꯅ ꯑꯗꯨꯝ ꯄꯥꯏꯔꯗꯤ ꯀꯔꯤꯗꯔꯥ ꯃꯥꯡꯍꯟꯒꯦꯔꯅ ꯑꯃꯨꯛ ꯀꯤꯕ꯭ꯔꯥ ꯑꯋꯥꯠꯄ ꯈ꯭ꯔ ꯈ꯭ꯔꯥꯒꯨꯝꯕꯁꯨ ꯂꯥꯛꯑꯗꯤ ꯐꯩ ꯍꯥꯏꯅ
ꯑꯩꯅ ꯅꯍꯥꯟꯗ ꯂꯧꯊꯣꯛꯈ꯭ꯔꯦ ꯑꯩꯅ ꯆꯤꯟ ꯊꯤꯔꯒ ꯑꯩꯒꯤ ꯏꯨꯄꯥꯌꯥ ꯑꯩ ꯗꯤ ꯍꯥꯞꯈ꯭ꯔꯦ ꯍꯥꯏꯌꯨ ꯁꯤꯕꯨ ꯋꯥꯔꯁꯅꯔ ꯑꯁꯤꯗ ꯑꯩꯅ ꯍꯥꯞꯈ꯭ꯔꯦꯅ ꯍꯥꯏꯁꯤ ꯂꯨ ꯍꯥꯏꯕꯅꯤ
ꯑꫭ
ꯁꯣꯏꯗꯅ ꯃꯥꯅ ꯍꯥꯞꯈ꯭ꯔꯦ ꯍꯥꯏ
ꯅꯍꯥꯟꯗ ꯂꯧꯊꯣꯛꯄ ꯌꯥꯕꯗꯒꯤ ꯃꯥꯒꯤꯗꯣ ꯆꯥꯡꯕꯗ ꯃꯥꯒꯤ ꯑꯦꯀꯥꯎꯟꯅꯦꯅ ꯆꯥꯡꯉꯒ ꯁꯣꯏꯈꯥꯔꯦꯅ ꯍꯥꯏꯖꯤꯜꯂꯨ ꯑꯗꯨꯝ
ꯀꯅꯥꯔ ꯒꯤꯌꯥꯟ ꯇꯥꯗꯦ ꯑꯩ ꯅꯪꯒꯤ ꯋꯥꯔꯤ ꯍꯧꯖꯤꯛ
ꯅꯪꯅ ꯁꯤꯒꯤꯗꯣ ꯃꯄꯨꯅ ꯄꯥꯏꯒꯦꯔꯥꯅ ꯍꯥꯏꯕ ꯅꯠꯇ꯭ꯔꯣ
ꯑꫭ
ꯑꯗꯨꯗꯤ ꯅꯪ ꯆꯤꯟ ꯊꯤꯔꯣ ꯍꯥꯏꯕꯅꯤ ꯅꯪꯅ
ꯑꯗꯨꯅꯤꯅ ꯄꯨꯅꯗꯤ ꯑꯈꯣꯏꯅ ꯄꯥꯏꯅꯤꯡꯂꯗꯤ ꯄꯥꯏꯌꯣ ꯍꯥꯏꯌꯦꯅ ꯃꯥꯒꯤ ꯈꯔ ꯄꯤꯔꯗꯤ
ꯎꯝ ꯇꯪꯈꯥꯏ ꯇꯪꯈꯥꯏꯗꯤ ꯂꯣꯏꯅꯃꯛꯀꯤ ꯌꯦꯟꯅꯤꯡꯉꯥꯏ ꯇꯥꯔꯦꯅꯩ ꯑꯗꯨ ꯈꯪꯗ꯭ꯔꯦ ꯌꯥꯝꯅ ꯁꯥꯔꯒ ꯍꯟꯗꯛ ꯆꯣꯞꯀꯥꯔ ꯐꯥꯡꯕꯗꯏ
ꯀꯔꯤꯅꯣ ꯑꯃꯁꯨ ꯍꯥꯞꯇ꯭ꯔꯤꯅ ꯃꯥ ꯍꯥꯞꯄ ꯌꯥꯈ꯭ꯔꯕ꯭ꯔꯣ ꯅꯪꯒꯤꯗꯣ
ꯌꯥꯗ꯭ꯔꯤ ꯍꯧꯖꯤꯛ ꯐꯥꯎ ꯍꯣꯔꯦꯟ ꯅꯨꯡꯗꯥꯡ ꯌꯦꯡꯒꯦ ꯑꯗꯨꯝ ꯆꯦꯛ ꯇꯧꯕꯤꯒꯦ ꯑꯩ
ꯇꯥꯎꯗꯤ ꯇꯥꯎꯗ ꯑꯩꯗꯤ
ꯎꯝ
ꯌꯥꯕ ꯃꯇꯝꯗꯤ ꯊꯣꯛꯅꯤꯡꯉꯥꯏ ꯃꯥꯟꯈ꯭ꯔꯦ ꯌꯥꯝ ꯀꯨꯏꯔꯔꯣꯏ
ꯎꯝ